ꯍꯦꯜꯂꯣ
ꯑꯥ ꯇꯥꯔꯕꯣ
ꯇꯥꯔꯦ ꯇꯥꯔꯦ
ꯑꯥ
ꯀꯩꯇꯧꯔꯝꯃꯤꯅꯣ
ꯑꯁꯨꯝ ꯂꯩꯥꯏꯔꯝꯃꯤꯅ ꯍꯥꯏ ꯐꯥꯝꯃꯤꯅꯦ ꯐꯅꯤꯡꯅ
ꯍꯧꯒꯠꯇ꯭ꯔꯤꯕꯣ ꯍꯥꯏꯁꯤꯕꯣ
ꯍꯧꯒꯠꯂꯛꯦ ꯍꯧꯒꯠꯂꯛ ꯉꯍꯥꯛꯇꯪ ꯄꯣꯊꯥꯑꯒꯦ ꯑꯗꯨꯗ ꯑꯩꯁꯨ ꯄꯩꯁꯥ ꯆꯣꯛꯊꯕ ꯂꯩꯇ꯭ꯔꯣ
ꯊꯥ ꯊꯝꯃꯦꯔ ꯀꯩꯅꯣꯝ ꯇꯒꯦ
ꯑꯩꯁꯤꯕꯨ ꯉꯔꯥꯡ ꯕꯣꯜ ꯌꯦꯡꯕ꯭ꯔꯣ
ꯕꯣꯜꯗꯤ ꯂꯩꯇꯦ ꯑꯔꯥꯡꯅꯤ ꯐꯣꯜ ꯂꯩꯇꯦꯕꯀꯣ
ꯎꯝ ꯎꯝ
ꯑꯗꯣ ꯀꯩ ꯍꯥꯏꯅꯤ ꯍꯥꯟꯗꯒꯤ ꯅꯍꯥꯟ ꯁꯨꯝ ꯌꯦꯡꯉꯨꯕꯗꯣ ꯃꯔꯥꯡꯅꯁꯨ ꯃꯇꯦꯡ ꯐꯥꯅ ꯊꯨꯝꯗ꯭ꯔꯦꯕ ꯍꯥꯏꯗꯤ ꯃꯔꯛ ꯊꯧꯕ ꯁꯨꯝ ꯇꯧꯕꯔꯣ ꯉꯁꯤꯅꯤ ꯌꯥꯝ ꯇꯛꯅꯤꯡꯕ ꯑꯗꯨꯪ ꯍꯅꯤꯗ ꯍ ꯍꯅꯣ ꯁꯤꯕꯣꯗ ꯃꯅꯤꯅ ꯑ ꯍꯣꯏ ꯇꯨꯝꯕ ꯆꯥꯕꯁꯦ ꯀꯌꯥꯝꯃꯦꯟ ꯇꯥꯗ꯭ꯔꯦꯕꯀꯣ ꯕꯂ ꯁꯟꯕꯍꯣ ꯀꯩꯍꯣ ꯊꯕꯛꯄꯨ ꯇꯧꯒꯗ꯭ꯔꯥ ꯕꯣꯠꯕꯨ ꯌꯦꯡꯒꯗ꯭ꯔꯥ ꯇꯨꯝꯕ ꯇꯨꯝꯒꯗ꯭ꯔꯥ ꯇꯗ ꯑꯗꯨꯅ
ꯑꯗꯩꯗꯤ ꯋꯦꯗꯔꯁꯤꯁꯨ ꯅꯣꯡ ꯇꯥꯔꯤ ꯇꯥꯔꯤ ꯑꯃ ꯌꯥꯝꯅ ꯃꯨꯟꯗꯕꯤ ꯇꯨꯝꯃꯒ ꯑꯗꯨꯝ ꯂꯩꯅꯤꯡ ꯃꯄꯥꯟꯒ ꯀꯣꯏ ꯆꯠꯅꯤꯡꯗꯕꯤ ꯄꯕꯤꯔ ꯑꯗꯨꯏ ꯃꯑꯣꯡꯣ ꯇꯧꯔꯦ ꯍꯧꯖꯤꯛꯀꯥꯟꯁꯦ
ꯍꯣꯏ ꯑꯩ ꯑꯣꯛ ꯑꯝꯇꯪ ꯊꯥ ꯑꯃꯨꯛ ꯆꯠ ꯈꯜꯂꯤꯅꯦ ꯑꯣꯛ ꯅꯪ ꯆꯥꯅꯤꯡꯕꯣ
ꯑꯁ ꯅꯪ ꯏꯟꯁꯥꯡ ꯑꯍꯥꯎꯕ ꯆꯥꯗꯣꯔꯦꯅꯦ ꯅꯣꯡꯁꯤꯒ ꯆꯥꯅꯤꯡꯗꯨꯗꯤ ꯀꯩꯅꯣ ꯑꯩꯈꯣꯏꯗꯤ ꯑꯣꯛ ꯉꯥꯎꯋꯤꯗꯨꯗꯤ
ꯆꯥꯅꯤꯡꯉꯥꯁꯤ ꯊꯤꯜꯂꯛꯀꯦ ꯀꯩꯅꯣꯅꯔ ꯂꯨꯄꯥ ꯆꯍꯨꯝ ꯌꯥꯡꯈꯩ ꯁꯥꯔꯣ ꯑꯍꯦꯟꯕꯗꯒꯤ ꯍꯥꯞꯄꯒꯤꯕꯀꯣ
ꯌꯦꯟꯅꯪ ꯑꯣ ꯀꯦꯖꯤ ꯀꯌꯥ ꯂꯩꯇ꯭ꯣꯏꯔꯤꯕ
ꯃꯥ ꯂꯩꯌꯦꯒꯦ
ꯏꯁ ꯑꯗꯣ ꯑꯩꯅꯁꯨꯛ ꯑꯩꯩꯅ ꯆꯍꯨꯝ ꯌꯥꯡꯈꯩ ꯄꯨꯊꯣꯛꯏ ꯅꯪ ꯀꯌꯥ ꯄꯨꯊꯣꯛꯇ
ꯑꯩꯅꯦ ꯏꯦ ꯂꯩꯕ ꯆꯠꯄ ꯑꯩ ꯆꯠꯂꯒꯦꯕꯀꯣ ꯑꯇꯩꯒꯤ ꯅꯠꯇꯦꯗ ꯄꯨꯊꯣꯛꯍꯜꯗ꯭ꯔꯁꯨ ꯌꯥꯕꯅꯦ ꯁꯨꯝ ꯅꯪ ꯆꯥꯕ ꯌꯥꯎꯅꯤꯡꯕꯗꯨꯗ ꯄꯨꯊꯣꯛꯍꯜꯕ ꯋꯥꯅꯤꯗ
ꯌꯥꯝꯃꯟꯗ꯭ꯔꯣ ꯆꯍꯨꯝ ꯌꯥꯡꯈꯩꯗꯨꯗꯤ ꯑꯗꯨꯗꯤ
ꯑꯦ ꯌꯥꯝꯗꯕꯅꯤ ꯍꯣꯔꯦꯟ ꯑꯣꯛꯇꯤ ꯆꯥꯔꯀꯥꯟꯗ ꯄꯩꯁꯥ ꯄꯥꯝꯃꯔꯣꯏ ꯍꯥꯏꯗꯤ ꯆꯦꯡꯅ ꯀꯩꯅꯣꯕ ꯅꯪꯅ ꯍꯖꯤꯗꯣ ꯍꯪꯅꯦꯕꯣ ꯍꯣ ꯁꯥꯕ ꯀꯥꯟꯅ ꯄꯩꯁꯥꯖꯦ ꯄꯥꯃꯨꯗꯕꯅꯦ ꯑꯗꯣ ꯁ ꯀꯩꯅꯣ ꯇꯧꯔꯤꯁꯦ ꯑꯩ ꯍꯣꯔꯦꯟꯅꯦ ꯍꯧꯖꯤꯛ ꯄꯨꯡ ꯅꯤꯄꯥꯟ ꯃꯈꯥꯏ ꯇꯥꯗꯅꯦꯕꯀꯣ ꯍꯣꯔꯦꯜ ꯄꯨꯡ ꯀꯩꯅꯣ ꯇꯥꯕꯒ ꯃꯥꯄꯜ ꯇꯥꯕꯒ ꯑꯩ ꯊꯣꯛꯂꯛꯑꯒꯦ ꯅꯪ ꯄꯩꯁꯥꯗꯣ ꯂꯧꯔ ꯆꯠꯈ꯭ꯔꯒꯦ ꯑꯗꯨꯒ ꯈꯩꯅꯣ ꯇꯧꯔꯁꯤ ꯆꯥꯔꯁꯦ ꯑꯩꯁꯨ ꯆꯥꯅꯤꯡꯉꯦ ꯃꯈꯥ ꯑꯃ
ꯑꯩꯗꯤ ꯀꯥ ꯑꯃꯒꯆꯥꯥ ꯆꯥꯅꯤꯡꯗꯦ ꯑꯩꯗꯤ ꯉꯧ ꯑꯃ ꯊꯥꯎ ꯌꯥꯎꯗꯕꯤꯗ ꯉꯧꯕꯗꯣ ꯑꯃ ꯎꯝ ꯊꯥꯎ ꯊꯥꯎ ꯀꯩꯝ ꯌꯥꯎꯗꯕꯤꯗ ꯗꯥꯏꯔꯦꯛ ꯉꯧꯔꯒ ꯃꯔꯣꯏ ꯃꯄꯥꯡ ꯍꯥꯞꯆꯤꯜꯂꯒ ꯀꯦꯞꯁꯨꯜꯅ ꯊꯥꯎ ꯊꯣꯛꯆꯔꯒ ꯊꯣꯡꯕꯤ ꯑꯃ ꯂꯩꯇ꯭ꯔꯥ ꯑꯗꯨꯃꯥꯏꯅ ꯆꯥꯅꯤꯡꯉꯦ ꯀꯩꯅꯣ ꯇꯧꯕ ꯆꯥꯅꯤꯡꯗꯦ ꯀꯥꯝꯕꯗꯨꯗꯤ ꯃꯍꯥꯎꯗꯨ ꯆꯃꯦ ꯆ ꯍꯥꯎꯕꯗꯤ ꯍꯥꯎꯋꯦ ꯑꯣꯛꯅꯤꯅ ꯑꯗꯨ ꯑꯣꯏꯔꯁꯨ ꯈꯔ ꯍꯦꯟꯅ ꯅꯣꯡ ꯐꯗꯧ ꯆꯥꯕꯗ ꯈꯔ ꯃꯒꯨꯟ ꯂꯩꯅ ꯆꯥꯗꯡꯕꯤꯗꯣ
ꯃꯥꯅꯦ ꯊꯥꯎ ꯉꯧꯕꯅ ꯍꯦꯜꯂꯦ ꯑꯀꯥꯝꯕꯁꯤꯅꯅꯦ ꯁꯥ ꯉꯣꯏ ꯆꯥꯅꯗꯤ ꯍꯥꯕ ꯆꯥꯅꯤꯡꯉ ꯐꯅꯦ ꯈꯪꯉꯕ꯭ꯔ
ꯎꯝ ꯃꯥꯅꯦ ꯃꯥꯅꯦ ꯑꯃ ꯀꯩꯅꯣ ꯇꯧꯔꯛꯑꯦꯕ ꯊꯥꯎꯗꯤ ꯀꯩꯝ ꯍꯥꯞꯇꯕꯤ ꯁꯤꯗ ꯊꯥꯎꯗꯤ ꯀꯩꯝ ꯍꯥꯞꯇꯕꯤꯗ ꯀꯦꯞꯁꯨꯜꯗꯣ ꯐꯖꯅ ꯉꯧꯔꯦꯗꯅ ꯍꯥꯟꯅ ꯑꯗꯒꯤ ꯊꯣꯛꯂꯛꯄ ꯊꯥꯎꯗꯨꯅ ꯇꯤꯜꯍꯧ ꯆꯅꯝꯗꯣ ꯉꯧꯔꯅꯤ ꯑꯗꯨꯒ ꯑꯗꯨꯝ ꯐꯖ ꯀꯨꯏꯅ ꯐꯨꯠꯂꯅꯤ ꯐꯨꯠꯂꯅꯤ ꯑꯗꯨꯒ ꯃꯍꯤꯗꯣ ꯀꯥꯡꯖꯜꯃꯨꯛ ꯉꯧꯕ ꯑꯃ ꯂꯩꯇ꯭ꯔꯥ ꯑꯍꯥꯎꯕ ꯑꯃ ꯑꯗꯨꯃꯥꯏꯅ ꯆꯥꯅꯤꯡꯉꯦꯕ ꯀꯩꯅꯣꯗꯣ ꯑꯀꯥꯝꯕꯗꯣ ꯍꯥꯎꯕꯗꯤ ꯍꯥꯎꯋꯦꯕꯨ ꯎꯝ ꯃꯒꯨꯟ ꯂꯩꯕ ꯈꯔ ꯋꯥꯠꯂꯦ ꯍꯧꯖꯤꯛꯀꯤ ꯑꯃ ꯃꯍꯥꯎ ꯂꯩꯅ ꯆꯥꯅꯤꯡꯕꯗꯣ ꯑꯩꯈꯣꯏꯅ ꯁꯨꯝ ꯆꯥꯔꯁꯦ ꯑꯗꯨꯗꯤ ꯅꯪ ꯂꯥꯛꯄꯅꯕꯨ ꯐꯔꯅꯤ ꯀꯨꯁꯤꯟꯈ꯭ꯔꯗꯤ ꯄꯨꯡ ꯑꯥ ꯌꯧꯁꯤꯟꯒ꯭ꯔꯥꯅꯤ
ꯂꯥꯛꯑꯒꯦ ꯑꯗꯨꯒ ꯂꯩꯔꯨꯔꯒꯦ ꯀꯦꯞꯁꯨꯜꯒꯤ ꯁꯔꯨꯛꯅ ꯄꯥꯕ꯭ꯔꯥ ꯕꯁꯜ ꯁꯔꯨꯛ ꯄꯥꯕ꯭ꯔꯥ ꯑꯅꯤꯃꯛ ꯆꯞ ꯃꯥꯟꯅꯍꯜꯂꯨꯔꯥ
ꯑꯅꯤꯃꯛꯧ ꯃꯥꯟꯅꯍꯜꯂꯛꯑꯣ ꯀꯦꯞꯁꯨꯜꯗꯣ ꯌꯥꯝꯃꯜꯂꯁꯨ ꯂꯦꯊꯣꯛ ꯃꯥꯟꯅ ꯆꯥꯕ ꯍꯦꯛꯇ ꯉꯝꯗꯦ ꯄꯥꯝꯕꯕꯨꯗꯤ ꯌꯥꯝ ꯄꯥꯝꯃꯦꯕ ꯀꯦꯞꯁꯨꯜꯁꯦ ꯑꯗꯨ ꯑꯣꯏꯔꯁꯨ ꯎꯝ ꯑꯍꯨꯝ ꯃꯔꯤ ꯆꯥꯉꯀꯥꯟꯗꯅꯦ ꯍꯦꯛꯇ ꯑꯣꯛꯂꯛꯑꯦꯕ ꯑꯍꯨꯝ ꯃꯔꯤꯒ ꯅꯠꯇꯦ ꯑꯅꯤ ꯑꯍꯨꯝ ꯆꯥꯕꯒ ꯑꯣꯛ ꯍꯧꯔꯛꯑꯅꯤ ꯑꯗꯨꯅ ꯎꯝ ꯃꯁꯜꯗꯨꯁꯨ ꯈꯤꯇꯪ ꯌꯥꯎꯍꯟꯗ꯭ꯔꯅꯤ ꯃꯤꯛꯁ ꯇꯧꯗ꯭ꯔꯗꯤ ꯅꯠꯇ꯭ꯔꯥ
ꯎꯝ
ꯑꯗꯨꯃꯥꯏꯅ ꯇꯧꯔꯁꯦ ꯑꯗꯨꯏ ꯅꯔꯗ ꯑꯩꯈꯣꯏꯗ ꯑꯣꯏꯅ ꯊꯣꯡꯉꯁꯤꯔꯣ ꯅꯣꯏꯗ ꯊꯣꯡꯗꯣꯏꯁꯤꯔꯣ ꯅꯪ ꯉꯇꯣꯝꯇꯅꯦ ꯑꯩꯈꯣꯏꯗ ꯂꯥꯛꯑꯣ
ꯍꯣꯏ ꯅꯣꯏ ꯃꯤ ꯀꯌꯥꯅꯣ
ꯑꯩꯈꯣꯏꯗꯣ ꯃꯤꯁꯦ ꯑꯩꯈꯣꯏ ꯕꯕꯥꯅꯦ ꯑꯩꯅꯦ ꯏꯃꯥꯅꯦ ꯑꯩꯈꯣꯏ ꯃꯥ ꯆꯥꯔꯣꯏ ꯑꯩꯈ ꯄꯥ ꯈꯣꯅꯤ ꯈꯇꯅꯦ
ꯅꯨꯡꯉꯥꯏ ꯑꯣ ꯌꯥꯏꯦ ꯌꯥꯏ ꯑꯗꯨꯗꯤ ꯃꯤ ꯌꯥꯝꯕꯗꯤꯁꯨ ꯐꯖꯅ ꯆꯈ꯭ꯔꯦꯕ
ꯎꯝ ꯑꯩꯈꯣꯏ ꯃꯤ ꯌꯥꯝꯗꯕꯅꯦ ꯑꯩꯈꯣꯏꯗ ꯑꯩꯈꯣꯏꯗ ꯒ꯭ꯌꯥꯟ ꯇꯥꯅꯕ ꯐꯝꯃ ꯆꯥꯔꯁꯦ ꯑꯣ ꯑꯩꯈꯣꯏ ꯀꯀꯥꯏ ꯃꯆꯥ ꯑꯃꯒ ꯌꯥꯎꯔꯛꯀꯅꯤ ꯑꯉꯥꯡ ꯅꯨꯄ ꯑꯃ ꯂꯩꯕꯗꯣ ꯃꯥ ꯑꯗꯨꯝ ꯑꯩꯈꯣꯏ ꯆꯥꯡꯅꯤꯗ ꯄꯥꯝꯕꯅꯦ ꯑꯗꯨ ꯑꯣꯏꯁꯨ ꯀꯦ ꯖꯤ ꯑꯃꯅ ꯑꯩꯈꯣꯏ ꯑꯍꯨꯝ ꯃꯔꯤ ꯆꯥꯕ ꯍꯥꯏꯁꯤꯗꯤ ꯌꯥꯗ꯭ꯔꯣ ꯑꯣꯛꯇ
ꯑꯗꯨꯗꯤ ꯑꯩꯗꯤ ꯃꯔꯥꯡ ꯀꯥꯏꯅ ꯆꯥꯅꯤꯡꯉꯦ ꯁꯨꯏꯅꯦ
ꯅꯪ ꯑꯗꯨꯗꯤ ꯑꯩ ꯆꯍꯨꯝ ꯌꯥꯡꯈꯩ ꯄꯨꯊꯣꯛꯑꯒꯦ ꯅꯪ ꯑꯋꯥꯠꯄ ꯍꯥꯞꯄ ꯑꯃ ꯇꯪꯈꯥꯏ ꯂꯧꯔꯣ ꯌꯥꯔꯕꯣ
ꯈꯥꯏ ꯄꯩꯁꯥꯗꯨꯁꯨ ꯑꯩꯉꯣꯜꯗ ꯈꯤꯇꯡ ꯐꯔꯛ ꯇꯥꯕ ꯑꯗꯨꯏ
ꯑꯣ ꯍꯣꯏ ꯌꯦꯡꯉꯁꯤ ꯌꯦꯡꯉꯁꯤ ꯀꯌꯥꯅꯣ ꯀꯣꯟꯅꯗꯧꯗꯣ ꯑꯗꯣ ꯑꯗꯨꯗꯨꯒ ꯆꯥꯔꯁꯦ ꯆꯥꯗꯕꯁꯨ ꯀꯨꯏꯔꯦ ꯑꯩꯈꯣꯏꯁꯨ ꯆꯥꯅꯤꯡꯉꯦ ꯍꯥꯏꯔꯁꯨ ꯍꯦꯛꯇ ꯑꯩꯈꯣꯏ ꯃꯥꯅ ꯉꯥꯡꯉꯦꯕ ꯑꯣꯛ ꯅꯨꯡ ꯌꯥꯝ ꯆꯥꯒꯅꯨ ꯈꯣꯠꯀꯅꯨ ꯅꯨꯄꯤꯅ ꯅꯁꯥꯗꯣ ꯅꯣꯏꯈꯠꯀꯅꯤ ꯆꯥꯎꯈꯠꯀꯅꯤ ꯑꯗꯨꯝ ꯍꯥꯏꯌꯦꯕꯀꯣ ꯍꯧꯖꯤꯛꯇꯤ ꯂꯥꯏꯅꯥꯁꯨ ꯖꯥꯠ ꯖꯠ ꯄꯣꯛꯑꯦꯗꯅ
ꯆꯕꯗꯨꯁꯨ ꯌꯥꯝ ꯌꯥꯝ ꯆꯅꯣꯕ ꯅꯣꯏ ꯆꯥꯅꯤꯡꯉꯤꯕ ꯀꯦꯞꯁꯦꯜ ꯄꯤꯁ ꯑꯅꯤ ꯑꯍꯨꯝ ꯑꯍꯨꯝꯁꯨ ꯌꯥꯃꯜꯂꯝꯃꯦ ꯌꯥꯝꯗꯔꯕꯗ ꯑꯅꯤ ꯆꯥꯔꯣ ꯑꯗꯨ ꯃꯁꯜꯗꯣ ꯃꯁꯜꯗꯨꯕꯨꯗꯤ ꯍꯣꯏ ꯃꯔꯤꯃꯨꯛ ꯆꯥꯕ ꯌꯥꯔꯦ ꯑꯗꯨ ꯑꯣꯏꯔꯦ ꯂꯣꯏꯔꯦ ꯆ ꯆꯥꯎ ꯑꯗꯨ ꯅꯣꯏ ꯍꯦꯜ ꯃꯅꯤꯅꯦ ꯌꯥꯝ ꯁꯥꯁꯟ ꯂꯣ ꯑꯩꯈꯣꯏꯁꯤꯗꯤ ꯀꯪꯕꯅꯤꯅ ꯑꯗꯨꯝ ꯃꯇꯣꯡ ꯑꯃ ꯀꯦꯞꯁꯣꯟ ꯑꯗꯨꯝ ꯇꯔꯥꯃꯨꯛ ꯆꯥꯔꯁꯨ ꯑꯗꯨꯝ ꯌꯥꯏꯑꯕꯀꯣ
ꯑꯩꯗꯤ ꯃꯣꯏꯁꯦ ꯀꯩꯅꯣ ꯇꯧꯋꯤꯗꯅ ꯑ ꯅꯣꯏꯕ ꯅꯣꯏꯗꯕꯩ ꯅꯠꯇꯕ ꯂꯥꯏꯅꯥ ꯌꯥꯝ ꯄꯣꯛꯏꯗꯅ ꯑꯣꯛ ꯑꯁꯦ ꯍꯥꯏꯗꯤ ꯑꯐꯕ ꯆꯤꯟꯖꯥꯛ ꯅꯠꯇꯦꯕ ꯑꯩꯈꯣꯏꯅ ꯆꯤꯟꯗꯗꯤ ꯄꯪꯍꯥꯎꯗ ꯍꯥꯎꯕ ꯃꯅꯨꯡꯗꯗꯤꯕꯨ ꯀꯩꯝꯇ ꯀꯥꯟꯅꯕ ꯅꯠꯇꯦꯕ ꯑꯣꯛꯄꯨꯗꯤ ꯃꯤ ꯁꯟꯅ ꯍꯦꯟꯅ ꯐꯩꯌꯦꯅ ꯍꯥꯏꯅꯔꯤ ꯅꯠꯇ꯭ꯔꯥ
ꯐꯩ ꯑꯗꯣ ꯑꯩ ꯉꯦꯍꯥꯟꯅꯦ ꯋꯥꯔꯤ ꯑꯃꯂꯤꯒꯦ ꯁꯦ ꯅꯍꯥꯟꯅꯦ ꯑꯣꯛꯁꯦ ꯆꯥꯔꯦꯕꯀꯣ ꯑꯣꯛ ꯆꯥꯔ ꯀꯥꯟꯗꯅ ꯀꯩꯅꯣ ꯑꯃꯥ ꯃꯣꯏꯒꯤ‌ ꯀꯩꯕ ꯀꯦꯁꯣꯟꯗ ꯌꯥꯎꯕ ꯀꯩꯅꯗꯣ ꯇ ꯗꯑꯃ ꯁꯛꯕ ꯑꯃ ꯌꯥꯎꯗꯣ ꯀꯔꯤ ꯋꯣꯝꯅꯝ
ꯇ ꯋꯥꯟꯗꯣ ꯇ ꯋꯥꯟ
ꯋꯥꯟꯗꯣ ꯑꯗꯨꯗ ꯌꯥꯎꯕ ꯂꯩꯔꯝꯃꯦꯕꯀꯣ ꯑꯩꯁ ꯁꯨꯝ ꯍꯥꯏꯅꯈ꯭ꯔꯦꯅꯦ ꯋꯥꯈꯜꯁꯤꯗ ꯑꯗꯨꯗꯒꯤ ꯑꯃꯨꯛ ꯃꯇꯝ ꯈꯔ ꯂꯦꯞꯂꯩꯒꯔꯦ ꯍꯥꯏꯗꯤ ꯁꯨꯝ ꯏꯁꯥꯗ ꯋꯥꯈꯟ ꯆꯨꯞꯁꯜ ꯑꯗꯨꯝ ꯂꯩꯕꯗꯣ ꯋꯥꯈꯜꯗ ꯑꯗꯨ ꯇꯧꯕ ꯃꯇꯝ ꯈꯔ ꯂꯦꯛꯞꯄꯨꯔꯦ ꯑꯗꯨꯗꯨꯒ ꯉꯔ ꯑ ꯈꯔ ꯂꯩꯔꯒ ꯑꯃꯨꯛ ꯆꯥꯅꯤꯡꯉꯦꯕ ꯑꯣꯛꯀꯤ ꯃꯍꯥꯎꯁꯦ ꯀꯥꯎꯉꯝꯗꯦꯅ ꯑꯗꯨ ꯆꯥꯅꯤꯡꯉꯦ ꯑꯗꯩ ꯑꯃꯨꯛ ꯆꯥꯥꯁꯦ ꯑꯗꯨ ꯈꯔ ꯆꯥꯏꯒꯦꯅ ꯑꯃ ꯈꯜꯂꯛꯄ ꯑꯗꯨꯅꯦ ꯑꯁ ꯑꯩꯅꯅꯦ ꯑꯍꯥꯟꯕ ꯎꯕꯗ ꯍꯥꯏꯅꯕꯗ ꯍꯩꯅꯠꯇꯕꯗ
ꯇꯧꯕꯅꯦ ꯑꯣꯛꯁꯦ ꯑꯗꯨꯝ ꯑꯩꯁꯨ ꯑꯩ ꯅꯪꯅ ꯍꯥꯏ ꯑꯗꯨꯃꯥꯏꯅ ꯑꯩꯁꯨ ꯑꯝꯇꯪ ꯌꯥꯎꯈ꯭ꯔꯦꯕꯀꯣ ꯑꯩꯒꯤꯁꯤꯅ ꯀꯃꯥꯏ ꯇꯧꯒꯦꯗꯅꯦ ꯑꯣꯛꯁꯦ ꯀꯩꯅꯣ ꯇꯧꯕ ꯅꯪ ꯁꯨꯃꯥꯏ ꯑꯣꯛꯀꯤ ꯀꯦꯞꯁꯨꯜꯁꯦ ꯆꯥ ꯀꯥꯟꯗ ꯑꯣꯛꯀꯤ ꯀꯦꯞꯁꯨꯜꯒꯤ ꯃꯊꯛꯇ ꯑꯩꯈꯣꯏꯒꯤ ꯏꯁꯀꯤꯟ ꯍꯦꯟꯗꯣꯛꯄ ꯈꯪꯕ꯭ꯔꯥ ꯑꯗꯨꯏ ꯇ ꯄꯣꯛꯇ ꯇꯧꯔꯒ ꯑꯃ ꯂꯩꯔꯝꯃꯤꯅꯦ ꯑꯩꯁꯦ ꯑꯗꯨ ꯎꯔꯨꯕꯗꯩ ꯑꯁ ꯑꯩꯅ ꯑꯣꯛꯁꯦ ꯍꯪꯒꯣꯏꯕꯁꯦ ꯍꯪꯒꯣꯏꯕꯁꯦ ꯑꯩꯁꯦ ꯆꯥꯗ꯭ꯔꯦ ꯌꯥꯝ ꯀꯨꯏꯅ ꯑꯗꯨꯒꯅ ꯦ ꯈꯜꯂꯦꯒ ꯑꯃꯨꯛ ꯆꯥꯔꯦ ꯑꯗꯣ ꯄꯥꯝꯕꯅꯤꯅ ꯃꯍꯥꯎꯗꯣ ꯃꯥꯅ ꯏꯍꯦꯟ ꯍꯦꯟꯗ꯭ꯔ ꯃꯌꯥꯝꯗꯒꯤ ꯌꯦꯟꯗꯩꯁꯨ ꯉꯥꯅꯨꯗꯩꯁꯨ ꯀꯩꯗꯩꯁꯨ ꯑꯣꯛꯅꯗꯤ ꯏꯍꯦꯟ ꯍꯦꯜꯂꯤꯀꯣ ꯐꯕꯕꯨꯗꯤ ꯁꯟꯁꯦ ꯌꯥꯝ ꯐꯩ ꯍꯥꯏꯅꯩꯌꯦꯕ ꯃꯣꯏꯗꯤ ꯁꯟꯁꯤꯗꯤ ꯃꯈꯣꯝꯁꯨ ꯊꯣꯛꯑꯦ ꯑꯗꯩꯗꯤ ꯃꯅꯥ ꯃꯁꯤꯡ ꯉꯥꯛꯇ ꯆꯥꯔꯒ ꯍꯤꯡꯕ ꯄꯣꯠꯅꯤꯗꯅ ꯃꯣꯏꯗꯤ ꯍꯥꯏꯗꯤ ꯀꯩꯅꯣꯒꯨꯝꯕ ꯃꯆꯤꯟꯖꯥꯛ ꯅꯣꯏꯅꯕ ꯑꯗꯨꯗꯨ ꯊꯥꯛꯄ ꯄꯣꯠ ꯅꯠꯇꯦꯗꯅ ꯑꯩꯈꯣꯏ ꯁꯤꯗ ꯂꯣꯏꯅꯕ ꯑꯣ ꯍꯥꯏꯕꯅꯦ ꯍꯧꯖꯤꯛꯀꯥꯟꯕꯨꯗꯤ ꯌꯥꯝ ꯇꯧꯔꯦꯀꯣ ꯃꯆꯤꯟꯖꯥꯛ ꯁꯪꯒꯣꯝ ꯌꯥꯝ ꯊꯣꯛ ꯊꯣꯛꯅꯕ ꯃꯌꯥꯝꯕꯨꯗꯤ ꯄꯤꯖꯅꯩ ꯑꯗꯨ ꯑꯣꯏꯔꯁꯨ ꯃꯣꯏꯁꯤꯗꯤ ꯐꯩ ꯍꯥꯏꯅꯩꯑꯌꯦꯕ
ꯎꯝ
ꯆꯥꯕꯕꯨꯗꯤ ꯌꯥꯝ ꯀꯟ ꯉꯝꯗꯦ ꯇꯥꯡꯉꯦꯀꯣ ꯃꯥꯗꯤ ꯀꯌꯥ ꯄꯤꯒꯦ ꯀꯦꯖꯤꯗ ꯀꯩꯅꯣꯁꯦ ꯁꯟꯁꯦ
ꯁꯟꯂ ꯁꯟꯗꯤ ꯆꯥꯝꯃꯉꯥ ꯌꯥꯡꯈꯩ ꯑꯗꯨꯃꯥꯏꯅ ꯄꯤꯒꯨꯝ ꯇꯧꯕꯅꯦ
ꯑꯗꯨꯗꯤ ꯍꯣꯡꯕꯨ ꯍꯣꯡꯖꯗ꯭ꯔꯣ ꯑꯩꯗꯤ ꯃꯥ ꯁꯚꯦꯟ ꯍꯟꯗ꯭ꯔꯦꯗ ꯄꯤꯅ ꯂꯩꯅꯦ
ꯁꯚꯦꯟ ꯍꯟꯗꯔꯦꯇ ꯍꯥꯃꯦ ꯑꯣꯏꯔꯝꯒꯅꯤ
ꯑꯣ ꯑꯗꯨ ꯁꯟꯗꯤ ꯑꯩꯈꯣꯏꯅ ꯆꯥꯕꯁꯨ ꯆꯥꯅꯤꯡꯉꯦ ꯍꯥꯏꯔꯁꯨ ꯊꯣꯡꯕ ꯍꯩꯇꯕꯅꯤꯅ ꯆꯥꯗꯦꯗ ꯊꯑꯣꯏ ꯍꯤꯜꯂ ꯁꯨꯡꯂꯩꯕꯨ ꯂꯩꯇ꯭ꯔꯤꯗ ꯍꯥꯏꯗꯤ ꯃꯣꯏꯗꯤ ꯁꯪꯒꯣꯝ ꯎꯝ
ꯑꯣꯛꯅ ꯆꯥꯝꯃꯔꯤ ꯌꯥꯈꯩ ꯁꯥꯟꯅ ꯀꯩꯅ ꯑꯥ ꯑꯥ ꯆꯉꯥ ꯌꯥꯈꯩ ꯃꯥꯥꯏ ꯂꯩꯅꯦ ꯑꯗꯗꯒꯤ ꯍꯥꯃꯦꯡꯅ ꯁꯥꯇ꯭ꯔꯦꯠ ꯑꯗꯨꯝ ꯍꯥꯏꯅꯕꯅ ꯦ ꯈꯔꯣ
ꯍꯥꯃꯦꯡ ꯍꯥꯃꯦꯡꯁꯨ ꯆꯥꯈ꯭ꯔꯦ ꯑꯩꯗꯣ
ꯆꯪ ꯆꯥꯅꯤꯡꯉꯗꯤ ꯍꯥꯏꯔꯛꯑꯣ ꯊꯣꯡꯕꯩꯗꯤ ꯍꯩꯌꯦꯕꯀꯣ ꯃꯅꯝ ꯃꯃꯟꯗꯕꯤ ꯊꯣꯡꯕ ꯌꯥꯏꯑꯕ ꯀꯅꯥꯒꯨꯝꯕ ꯑꯃꯝꯅꯗꯤ ꯊꯣꯡꯕꯗ ꯃꯍꯤ ꯍꯥꯟꯅ ꯐꯣꯠꯇꯣꯛꯑꯒ ꯍꯥꯏꯗꯣꯛꯈꯤꯕ ꯌꯥꯎꯋꯦꯕ ꯈꯣꯠꯄꯅ ꯆꯦꯟꯟꯅ ꯂꯝꯅꯦ ꯑꯗꯨꯗꯤ ꯃꯍꯥꯎ ꯃꯥꯡꯕꯅꯦꯕ ꯑ ꯑꯩꯅ ꯊꯣꯡꯕꯒꯤ ꯃꯑꯣꯡꯁꯤꯗꯤ ꯑꯗꯨꯝꯕꯗꯨ ꯑꯃꯨꯛ ꯂꯩ ꯌꯥꯔꯔꯣꯏ ꯃꯍꯥꯎꯁꯨ ꯃꯥꯡꯉꯣꯏ ꯃꯅꯁꯦ ꯍꯣꯏ ꯁꯝꯖꯅꯕꯒꯤ ꯃꯔꯝꯗꯤ ꯈꯔꯗꯤ ꯂꯝ ꯇꯥꯔꯦ ꯑꯗꯨꯗꯨꯒ ꯌꯥꯝ ꯀꯥ ꯍꯦꯟꯅ ꯍꯩꯅꯗꯕꯤꯗ ꯅꯝꯕ ꯃꯅꯝ ꯑꯃ ꯂꯩꯗ ꯍꯥꯏꯅꯦ ꯏꯚꯟ ꯅꯣꯏꯅ ꯁꯨꯝ ꯈꯟꯖꯤꯟꯗꯗꯤ ꯁꯟꯕꯅ ꯃꯑꯣꯡ ꯉꯝꯃꯧ ꯑꯩ ꯍꯧꯖꯤꯛꯀꯤ ꯑꯩꯅ ꯊꯣꯡꯕꯒꯤ ꯃꯑꯣꯡꯁꯦ ꯁꯨꯝ ꯃꯨꯟꯅ ꯈꯟꯖꯟꯖꯕ ꯃꯤꯗꯨꯗꯤ ꯃꯅꯝ ꯈꯪꯕꯩ ꯋꯥꯂꯦꯕ
ꯀꯩ ꯀꯩꯝ ꯇꯥꯗ꯭ꯔꯦꯅꯦ ꯇꯥꯔꯕꯣ
ꯇꯥꯔꯦ ꯇꯥꯏꯔꯦ
ꯀꯩꯅꯣꯗꯣ ꯁꯟꯗꯧ ꯑꯗꯨꯗꯣ ꯅꯣꯡꯃ ꯊꯣꯡꯉꯛꯑꯣ ꯍꯥꯎꯅ ꯑꯩꯈꯣꯏꯒꯤ ꯊꯣꯡꯕꯗꯣ ꯃꯅꯝꯗꯣ ꯆꯦꯜꯂꯒ ꯁꯪꯒꯣꯝ ꯃꯅꯝ ꯑꯣꯏꯣꯏ ꯀꯩ ꯑꯣꯏ ꯇꯧꯋꯦ ꯍꯩꯇꯕꯅꯤꯅ ꯀꯤꯗꯅ ꯅꯣꯡꯃꯗ ꯊꯣꯡꯉꯒ ꯆꯥꯗ꯭ꯔꯦꯕ ꯆꯥꯕꯨꯗꯤ ꯆꯥꯅꯤꯡꯕ ꯅꯨꯃꯤꯠꯁꯨ ꯌꯥꯎꯔꯛꯑꯦ ꯑꯗꯣ ꯄꯥꯡꯗꯤ ꯆꯥꯗꯤ ꯆꯥꯗꯦꯍꯦ ꯑꯣꯒꯨꯝꯕꯅ ꯍꯦꯟꯅꯗꯤ ꯄꯥꯝꯃꯦ
ꯎꯝ ꯑꯦ ꯑꯗꯨ ꯁꯟ ꯍꯥꯎꯕꯅꯦ ꯑꯗꯩ ꯑꯩꯅ ꯌꯥꯝ ꯆꯥꯅꯤꯡꯉꯤꯁꯦ ꯑꯣ ꯑꯗꯨ ꯊꯔꯣꯏꯅ ꯊꯣꯡꯕ ꯌꯥꯝ ꯆꯠꯅꯤꯡꯉꯦꯕꯀꯣ ꯊꯔꯣꯏꯗꯣ ꯂꯩꯇꯕꯩ ꯋꯥꯅꯤꯗ
ꯊꯔꯣꯏ ꯂꯩꯔꯦ ꯀꯩꯅꯣ ꯑꯩꯈꯣꯏ ꯑꯩꯈꯣꯏ ꯊꯪꯅꯕꯗ ꯉꯔꯥꯡ ꯊꯔꯣꯏ ꯈꯨꯜꯂꯛꯏꯦ ꯑꯩꯈꯣꯏ ꯑꯗꯨꯝ ꯆꯥꯎꯋ‌ꯦ ꯃꯣꯏ ꯀꯧꯇꯥ ꯃꯉꯥ ꯇꯔꯨꯛ ꯈꯨꯜꯂꯦ ꯍꯥꯏꯒꯤꯝꯅ‌ꯦ ꯑꯗꯨ ꯂꯩ ꯑꯩ ꯈꯣꯏ ꯃꯥꯗ ꯍꯥꯏꯒꯦ ꯂꯩꯌꯣꯅ ꯑꯗꯨꯗꯨꯒ ꯅꯪ ꯊ ꯑꯣꯛꯇꯣ ꯂꯩꯔꯣ ꯊꯔꯣꯏꯗ‌ꯣ ꯁ꯭ꯋꯥꯏꯗ ꯂꯩꯔꯝꯃꯒꯦ ꯑꯗꯨꯒ ꯊꯣꯡꯉꯁꯨ ꯌꯥꯏ ꯀꯩꯅꯣ ꯑꯗꯣ ꯉꯁꯤꯗꯤ ꯑ ꯀꯧꯇꯥꯗꯣ ꯌꯥꯡꯈꯩꯃꯨꯛꯇ ꯄꯤꯕꯅꯤꯍꯦ
ꯉꯥꯏꯈ‌ꯣ ꯉꯥꯏꯈ‌ꯣꯛ ꯑꯗꯨꯗꯤ ꯑꯩ
ꯉꯁꯤꯗꯤ ꯉꯁꯤꯔꯤꯅꯦ ꯑꯣ ꯀꯊꯔ ꯀ ꯊꯨꯡꯕ ꯌꯥꯔꯣꯏ ꯃꯔꯝꯗꯤ ꯑꯣ ꯀꯩꯅꯣꯗꯣ ꯊꯔꯣꯏꯗꯣ ꯀꯔꯤ ꯈꯨꯗꯛꯇ ꯀꯛꯇꯕꯤꯗ ꯊꯣꯡꯕ ꯌꯥꯕ ꯄꯣꯠ ꯅꯠꯇꯦ ꯃꯣꯏꯗꯤ ꯇꯤꯡꯉꯒ ꯊꯝꯃꯒ ꯀꯛꯊꯣꯛꯑꯒ ꯑꯃꯣꯠꯄꯗꯨꯣ ꯆꯠꯍꯟꯗꯣꯏꯅꯤꯅ ꯎꯝ ꯑꯗꯨꯅ ꯐꯔ ꯑꯗꯨ ꯑꯣꯏꯔꯒꯅ ꯅꯪ ꯉꯁꯤ ꯄ꯭ꯂꯥꯟꯁꯦ ꯇꯣꯛꯑꯁꯤꯔꯣ ꯊꯔꯣꯏꯗꯣ ꯂꯩꯁꯜꯂꯒꯦ ꯀꯛꯁꯜꯂꯒꯦ ꯑꯗꯨꯗꯨꯒ
ꯑ ꯍꯣꯏ ꯍꯣꯏ ꯊꯔꯣꯏꯗꯣ ꯑꯩ ꯀꯧꯇꯥ ꯑꯅꯤꯗ ꯀꯩꯅꯣ ꯉꯝꯃꯥꯡꯈꯤꯕꯕ
ꯎꯝ
ꯑꯗꯨꯒ ꯑꯩ ꯑꯩ ꯀꯩꯅꯣ ꯇꯧꯋ‌ꯦ ꯉꯁꯤꯒꯤꯁꯤ ꯁꯨꯝ ꯇꯧꯁꯜꯂꯁꯦ ꯄ꯭ꯂꯥꯟꯗꯣ ꯁꯤꯟꯈ꯭ꯔꯝꯅꯤꯅ ꯎꯝ ꯑꯗꯨꯃꯥꯏꯅ ꯇꯧꯔꯁꯦ ꯑꯗꯣ ꯅꯪ ꯑꯥꯗꯒꯤꯗꯤ ꯉꯥꯅꯨꯗ‌ꯣ ꯆꯠꯅꯤꯡꯉꯦꯕꯀꯣ ꯉꯥꯅꯨꯁꯤꯅ ꯀꯝ ꯀꯥꯟ ꯆꯥꯏ ꯍꯪ ꯆꯥ ꯃꯁꯦꯝ ꯑꯣꯛ ꯆꯥꯕ ꯃꯐꯝꯗ ꯑꯃꯨꯛ ꯆꯥꯁꯤꯔꯥ
ꯉꯥꯅꯨꯗꯣ ꯈꯔ ꯂꯩꯔ ꯆꯥꯁꯦ ꯑꯩ ꯄꯩꯁꯥꯒ ꯑꯝꯇ ꯂꯩꯇꯦꯀꯣ ꯑꯣꯛꯁꯦ ꯄꯨꯊꯣꯛꯑꯅꯤ ꯑꯗꯣ
ꯄꯨꯊ‌ꯣꯛꯑ ꯄꯨꯊ‌ꯣꯛꯑꯒꯦ ꯅꯪ
ꯅꯠꯇꯦꯕ ꯅꯪ ꯄꯩꯁꯥꯒꯤꯁꯨ ꯅꯠꯇꯦꯕꯀꯣ ꯑꯍꯥꯎꯕꯗꯣ ꯇꯣꯏꯅ ꯆꯠꯁꯤꯟꯕꯗꯣ ꯌꯨꯝꯗꯩꯁꯨ ꯉꯥꯡꯉꯛꯀꯅꯤ ꯗꯩꯗꯤ ꯏꯁ ꯁꯥꯗꯁꯨ ꯐꯕ ꯅꯠꯇꯦ ꯈꯔ ꯈꯔ ꯀꯥꯜꯂ ꯆꯥꯖꯦ ꯍꯞꯇꯥ ꯍꯞꯇꯥ ꯑꯃꯨꯛ ꯂꯩꯔ ꯆꯥꯔꯁꯦ ꯑꯗꯨꯅ ꯐꯠꯇ꯭ꯔꯣ ꯈꯔꯁꯨ ꯍꯥꯏꯗꯤ ꯍꯥꯎꯕꯗꯣ ꯑꯃꯨꯛ ꯑꯣꯛ ꯑꯃꯨꯛ ꯆꯥꯔꯅꯤ ꯌꯥꯝ ꯑꯃꯨꯛ ꯉꯥꯅꯨ ꯃꯨꯛ ꯆꯥꯔꯅꯤ ꯄꯥꯝꯃꯨꯏꯑ‌ꯦꯕ ꯏꯟꯖꯥꯡꯗꯣ ꯑꯍꯥꯎꯕ ꯇꯣꯏꯟ ꯆꯥ ꯉꯝꯕꯁꯨ ꯅꯠꯇꯦ ꯑꯗꯨꯅ ꯈꯤꯇꯪ ꯈꯤꯇꯪ ꯃꯤꯛꯁ ꯇꯧꯔꯒ ꯆꯥꯍꯧꯕꯅ ꯐꯠ
ꯍ‌ꯣꯍꯣꯏ ꯑꯗꯨꯗꯤ ꯑꯗꯨꯃꯥꯏꯅ ꯅꯪꯅ ꯍꯥꯏꯗ‌ꯣ ꯑꯗꯨꯃꯥꯏꯅ ꯇꯧꯔꯁꯦ
ꯍꯣ ꯍꯣꯏ ꯂꯟꯅ ꯂꯟꯅ ꯆꯥꯁꯦꯕ ꯆꯥꯔꯁꯨ
ꯎꯝ
ꯊꯔꯣꯏ ꯐꯪꯉꯕꯅꯦ ꯑꯩꯈꯣꯏ ꯁꯤꯗ ꯉꯔꯥꯡ ꯈꯨꯜꯂꯛꯄꯅꯦ ꯃꯣꯏ ꯄꯥꯠꯇꯒꯤ ꯑꯁꯤ ꯐꯕꯅꯦ ꯌꯥꯝꯅ ꯑꯗꯨꯝ ꯀꯧꯇꯥ ꯑꯅꯤ ꯑꯍꯨꯝ
ꯐꯔꯣꯏꯁꯨꯅꯦ ꯃꯈꯟ ꯌꯥꯝꯃꯦꯕ ꯀꯣ ꯑꯩ ꯊꯔ‌ꯣꯏ ꯑꯆꯧꯕꯁꯦ ꯌꯥꯝ ꯀꯟ ꯆꯅꯤꯡꯗ‌ꯦ ꯊꯧꯔ‌ꯣꯏꯖ‌ꯦ ꯃꯔꯛꯇ ꯌꯥꯝ ꯆꯥꯅꯤꯡꯉꯦꯕ ꯑꯗꯒꯤ ꯑꯩꯅ ꯌꯥꯝꯅ ꯆꯥꯅꯤꯡꯕꯁꯦ ꯅꯨꯡ ꯊꯔꯣꯏꯌꯦꯅ ꯑꯃ ꯂꯩꯇ꯭ꯔꯥ
ꯍꯣꯏ ꯍꯣꯏ ꯍꯣꯏ
ꯑꯗꯨꯗ‌ꯣ ꯑꯩ ꯑꯩ ꯌꯥꯝ ꯆꯥꯅꯤꯡꯉꯦ ꯍꯧꯖꯤꯛꯁꯦ ꯑꯗ ꯑꯥ ꯃꯤ ꯑꯣꯟꯅ ꯊ‌ꯦ ꯍꯣꯖꯤꯛꯁꯦ ꯌꯥꯝ ꯀꯟꯅ ꯑꯗꯨꯝ ꯈꯟꯗꯔ‌ꯦ ꯀꯔꯤ ꯍꯥꯏꯗꯣꯏꯅꯣ ꯑꯥ ꯆꯥꯗꯤ ꯌꯥꯝ
ꯑꯗꯨꯒꯤ ꯑꯗꯨꯒꯤ ꯅꯨꯡꯊꯔꯣꯏꯗꯨꯗꯤ ꯃꯍꯤꯒ ꯌꯥꯝ ꯍꯥꯎꯕꯅꯦ
ꯑꯗꯨꯅ‌ꯦ ꯑꯗ‌ꯣ ꯐꯅ ꯍꯥꯏꯐꯦꯠ ꯅ‌ꯣꯏ ꯍꯪꯅꯕ ꯌꯥꯕ ꯃꯤ ꯂꯩꯔꯗꯤ ꯍꯪꯅꯔꯛꯑꯣ ꯊꯔꯣꯏ ꯌ‌ꯣꯟꯕꯤ ꯀꯥꯡꯕꯨꯨꯗ ꯑꯗꯒꯤ ꯑꯩꯗ‌ꯣ ꯀꯩꯒꯨꯝꯕ ꯁꯦꯔꯧ ꯂꯣꯝ ꯑꯁꯣꯝꯗ ꯍꯥꯏꯊꯥꯅꯕ ꯂ ꯂꯩ ꯇꯥꯔꯗꯤ ꯑꯗꯣꯝꯗꯁꯨ ꯍꯪꯉꯛꯄ ꯌꯥꯅꯦꯕꯀꯣ
ꯎꯝ ꯅꯨꯡ ꯊꯔꯣꯏꯗꯣ ꯑꯗꯨꯗꯤꯅꯦ ꯀꯩꯅꯣꯒꯨꯝꯕꯗ ꯇꯥꯔꯝꯒꯅꯤ ꯇꯨꯔꯦꯜꯒꯨꯝꯕꯗ ꯇꯥꯔꯝꯒꯅꯦꯕ ꯄꯥꯠꯇ ꯇꯥꯕ ꯄꯣꯠ ꯅꯠꯇꯦꯕꯀꯣ ꯑꯗꯨꯅ ꯍꯧꯖꯤꯛꯀꯥꯟꯁꯦ ꯇꯨꯔꯦꯜꯒꯨꯝꯕꯁꯦ ꯍꯥꯏꯗꯤ ꯁꯨꯝ ꯀꯩꯅꯣ ꯇꯧ ꯌꯥꯝ ꯀꯟꯅ ꯆꯤꯡꯌꯥ ꯇꯝꯌꯥꯁꯦ ꯃꯤꯁꯤꯡꯁꯦ ꯄꯥꯡ ꯆꯠꯅꯗꯕ ꯃꯥꯜꯂꯦꯕ ꯍꯥꯏꯗꯤ ꯍꯧꯖꯤꯛꯀꯥꯟꯁꯦ ꯁꯨꯝ ꯇꯥꯟꯅ ꯃꯥ ꯃꯥ ꯊꯕꯛ ꯆꯤꯟꯅꯕꯩꯔꯥ ꯈꯪꯗꯦ ꯑꯗꯨꯒꯤꯔ ꯈꯪꯗꯦ ꯅꯨꯡꯊꯥꯔꯣꯏꯁꯦ ꯈꯔ ꯐꯪꯉꯝꯕꯅꯦꯕ ꯇꯥꯡꯉꯁꯨ ꯍꯥꯟꯅꯗꯤ ꯆꯥꯕ ꯈꯔ ꯐꯪꯉꯝꯕꯅꯦ ꯍꯧꯖꯤꯛꯇꯤ ꯁꯨꯡꯐꯪ ꯐꯪꯗ꯭ꯔꯦ ꯎꯈꯤꯗꯕꯁꯨ ꯌꯥꯝ ꯀꯨꯏꯔꯦ ꯍꯥꯟꯅꯗꯤ ꯀꯩꯊꯦꯜꯗ ꯆꯠꯄꯗꯒ ꯑꯗꯨꯝ ꯂꯩꯅꯔꯝꯕꯅꯦꯕ ꯍꯧꯖꯤꯛꯇꯤ ꯑꯈꯨꯟꯕꯈꯩ ꯆꯠꯇ꯭ꯔꯕ꯭ꯔꯥ ꯀꯩꯅꯣ ꯈꯪꯗꯦ ꯑꯝꯇ ꯐꯪꯗ꯭ꯔꯦ ꯍꯥꯏꯕ
ꯂꯣꯛꯂꯩ ꯄꯨꯜꯂꯩꯗꯣ ꯍꯥꯞꯄꯒ ꯊꯣꯡꯉꯒ ꯍꯔꯤꯕꯣꯛ ꯍꯥꯞꯄꯅꯤ ꯑꯗꯒꯤ ꯁꯥ ꯃꯔꯣꯏ ꯑꯗꯨꯒ ꯀꯔꯤꯕ ꯃꯔꯣꯏ ꯑꯃ ꯂꯩꯕꯗ‌ꯣ ꯀꯔꯤ ꯇꯤꯡꯈꯪ ꯄꯥꯟꯕꯗ‌ꯣ ꯃꯔꯨꯛꯊ꯭ꯔꯨꯕꯤ ꯍꯥꯞꯄꯅꯤ ꯑꯗꯨꯒ ꯆꯥꯕꯗꯗꯤ ꯍꯦꯛꯇ